ꯇꯥꯔꯔꯕꯣ
ꯑꯩꯗꯤ ꯇꯥꯛꯌꯦ ꯑꯗꯨꯝ
ꯑꯩ ꯅꯪꯉꯣꯟ ꯅꯪꯉꯨ ꯉꯥꯡꯕ ꯑꯗꯨꯝ ꯇꯥꯗ꯭ꯔꯕ
ꯑꯣ ꯑꯩ ꯑꯗꯨ ꯑꯣꯏ ꯇꯥꯔꯝꯗꯣꯏ ꯏꯃꯂꯛꯇ ꯁꯨꯝ ꯍꯪꯉꯛꯄꯗꯨꯗ
ꯀꯩꯗꯧꯔꯝꯃꯤꯅꯣ ꯆꯔꯦ ꯅꯪ ꯊꯂꯤꯔꯣ
ꯑꯩ ꯍꯗꯛꯊꯔ ꯑꯃꯨꯛ ꯇꯧꯔꯛꯏꯅꯦ
ꯀꯅ
ꯈꯪꯗꯦ
ꯀꯊ ꯇ ꯐꯣꯡ ꯃ ꯑꯗꯨꯝ ꯐꯔ ꯅ ꯇꯥꯗꯦ ꯅ ꯅꯅꯨꯡ ꯉꯪꯖꯦ ꯂꯒ ꯀ ꯇ
ꯑ ꯑꯩ ꯇꯔꯁꯨꯗꯤꯅ ꯇ ꯑꯅꯦ
ꯎꯝ
ꯅꯣꯏ ꯆꯥꯛ ꯌꯥꯝ ꯉꯜꯂꯤꯅ
ꯑꯁ ꯑꯩ ꯆꯥꯡ ꯉꯟꯇꯥ ꯆꯥꯠꯊꯣꯛꯄ ꯆꯥꯡ ꯌꯥꯝ ꯂꯥꯝꯃꯕꯥ
ꯑꯣ
ꯆꯃꯤꯅꯦ ꯑꯩꯗꯤ ꯆꯥꯡꯃꯤ ꯑꯇꯩꯒꯤ ꯃꯤ ꯅꯠꯇꯦ ꯑꯩꯈꯣꯏꯒꯤ ꯆꯥ ꯍꯪꯛ ꯂꯥꯝ ꯈꯔꯕꯥ ꯕꯥ ꯑꯇꯩ ꯑꯆꯥꯄꯣꯟꯅꯒ ꯁꯤꯟꯕꯒꯤ ꯃꯍꯨꯠ ꯁꯤꯟꯕꯒ ꯌꯥꯕ ꯅꯠ
ꯌꯥꯗ‌ꯦ ꯑꯈ‌ꯣꯏꯁꯨꯅ‌ꯦ ꯆꯥꯄ‌ꯣꯠ ꯐꯅꯥ ꯆꯥꯔꯁꯨ ꯆꯥ ꯆꯥꯗꯔꯤꯒꯩꯏ
ꯁꯨꯪꯌꯥ ꯌꯥꯗꯔꯦ ꯑꯗꯨ ꯑꯆꯣꯏ ꯑꯄꯥꯁꯦ ꯑꯩꯈꯣꯏ ꯀꯩꯁꯨꯁ ꯄꯥꯝꯗ꯭ꯔꯦꯕ ꯑꯗꯩ ꯊꯥꯏꯅꯗꯤ ꯈꯔ ꯄꯥꯝꯃꯝꯃꯦꯕꯀꯣ ꯍꯧꯖꯤꯛꯇꯤ ꯊꯥꯎ ꯌꯥꯝꯅ ꯆꯥꯕ ꯈꯣꯠꯄꯁꯦ ꯄꯨꯡꯅꯨꯡꯋꯥꯥꯏꯇꯕꯤ ꯈꯣꯠꯇꯕꯤ ꯃꯩꯁꯥ ꯅꯨꯡꯉꯥꯏꯇꯕꯤ ꯇꯧꯔꯦꯕ ꯑꯆꯝꯕꯥ ꯆꯥꯔꯒꯅꯥ ꯋꯥꯈꯜ ꯅꯨꯡꯉꯥꯏꯕꯤꯗꯣ
ꯍꯣꯏ ꯁꯈꯥꯡ ꯁꯣꯛꯀꯗꯄꯒꯤ ꯑꯩꯁꯩꯅꯦ ꯄꯨꯠꯇ ꯁꯥꯛ ꯊꯕꯥꯛꯄꯣꯔ ꯑꯣ ꯆꯥ
ꯏꯁꯁ ꯑꯩꯁꯨ ꯉꯁꯥꯏꯀꯣ ꯉꯁꯥꯏꯁꯦ ꯇꯨꯝ ꯍꯧꯒꯠꯂꯛꯄꯩꯗꯣ ꯇꯨ ꯍ‌ꯦꯛ ꯍꯒꯂꯛꯄꯗ ꯑꯠ ꯊꯕꯥꯛ ꯌꯥꯎꯔꯥ ꯆꯥꯛꯑꯥ ꯄ꯭ꯔꯣꯝꯄꯔ‌ꯩꯛ ꯆꯥꯛ ꯄꯤꯔꯝꯗꯥꯏꯅꯦ ꯊꯕꯛ ꯌꯥꯎꯈꯠꯂꯒ ꯍꯦꯛꯇ ꯁꯥꯒꯠꯂꯒ ꯀꯩꯅꯣꯝ ꯇꯧꯕꯤꯗꯣ ꯑꯗꯨ ꯇꯧꯔꯛꯑꯦꯅꯦ ꯑꯩꯅ ꯀꯩ ꯅꯪꯗꯤ ꯈꯪꯕ꯭ꯔꯥ ꯑ ꯀꯩ ꯈꯜꯂꯤ ꯈꯪꯕ ꯁꯤꯔꯝ ꯑꯪ ꯁꯤ ꯁꯤꯔꯝꯗꯥꯏꯗ ꯃꯤꯁꯦ ꯌꯥꯝ ꯆꯥꯛꯑꯦꯒ ꯍꯥꯏꯅꯗ꯭ꯔꯅꯦ
ꯍꯣꯏ
ꯑꯗꯨ ꯈꯪꯅꯤꯡ ꯅ‌ꯦꯃꯤ ꯑꯩ ꯉꯥꯏꯁꯦ ꯋꯥꯂꯛꯄꯒꯤ ꯑꯗꯗꯤ ꯁꯤ ꯏꯁꯤꯡ ꯊꯪꯖꯤꯜꯂꯦ ꯑꯃꯨꯛ ꯍꯤꯞꯄꯤ ꯑꯃꯨꯛ ꯑꯣ ꯃꯀꯩ ꯃꯩꯀꯏ ꯑꯣꯂꯒ ꯐꯍꯜꯂꯤ ꯑꯆꯥꯛꯄꯁꯦ ꯐ-ꯐꯠꯇꯦꯉꯣ꯫
ꯄꯨꯛ ꯆꯥꯛꯄꯁꯦ ꯀꯣꯛꯂꯑꯣ ꯑꯗꯨꯗꯤ ꯄꯨꯛ ꯇꯥꯛꯄꯁꯦ ꯇꯧꯕꯗꯣ꯫ ꯑꯗꯣ ꯆꯥ ꯐꯒꯔꯒꯗꯤ ꯍꯤꯛꯇ꯫ ꯆꯥꯅꯤꯉꯤ ꯑꯦ ꯃꯣꯔꯣꯛꯀꯁꯦ꯫ ꯆꯥꯔꯥꯉꯩꯗꯕꯨꯗꯤ ꯆꯥꯖꯑꯔꯣꯏ ꯈꯜꯂꯒ꯫
ꯆꯥꯖꯔꯔꯣꯏ ꯅꯥꯔꯀꯥꯟꯗꯅ ꯑꯩ ꯆꯥꯖꯔꯔꯣꯏ ꯍꯥꯏꯕ꯫ ꯑꯗꯣ ꯅꯥꯗ꯭ꯔꯀꯥꯟꯗꯗꯤ ꯈꯤꯇꯪ ꯃꯣꯔꯣꯛ ꯁꯥꯕꯁꯤꯅ ꯆꯥꯛꯁꯤ ꯆꯪꯗ꯭ꯔꯣ꯫
ꯍꯣꯏ ꯃꯣꯔꯣꯛ ꯃꯣꯔꯣꯛ ꯌꯥꯎꯗ꯭ꯔꯒꯗꯤ ꯈꯪꯗꯦ ꯆꯥꯎꯇꯛꯅ ꯆꯥꯛ ꯆꯥꯕꯗꯧ ꯇꯧꯋꯦ꯫
ꯎꯝ ꯏꯆꯝ ꯆꯝꯃꯒ ꯆꯥꯛ ꯆꯥꯕ ꯆꯪꯗꯕꯒꯤ ꯇꯥꯏꯞꯇ ꯇꯧꯋꯦꯕ꯫
ꯉꯁꯤꯗꯤ ꯑꯀꯥꯒ ꯆꯗ꯭ꯔꯔꯕꯣ꯫
ꯑꯀꯥꯒ ꯆꯥꯗ꯭ꯔꯦ꯫ ꯄꯨꯈꯤꯗ ꯐꯤꯌꯦ ꯐꯤꯔ꯫ ꯑꯣ ꯅꯪꯃꯑꯣꯡ ꯀꯤꯔꯤꯅꯦ ꯑꯩꯗꯤ ꯍꯧꯖꯤ꯫
ꯏꯁꯤꯡ ꯊꯥꯗ
ꯏꯁꯤꯡꯁꯦ ꯀꯣꯟ ꯐꯦꯡꯐꯝꯗꯣ ꯅꯨꯡꯉꯥꯏꯇꯕ ꯇꯥꯕꯗꯣ꯫
ꯑꯩꯅ ꯀꯩꯕ ꯇ ꯂꯥꯛꯑꯒ ꯍꯦꯛ ꯍꯦꯛ ꯐꯦꯡꯕꯗꯨꯗꯤ ꯀꯩꯅꯣꯗꯨ ꯃꯣꯏꯒꯤ ꯅꯣꯏ ꯀꯨꯂ꯭ꯔꯗꯣ꯫
ꯑꯝ꯫
ꯑꯗꯨꯗꯒꯤ ꯌꯥꯊꯣꯛꯑꯒ ꯐꯦꯡꯉꯦ꯫
ꯌꯥꯝ ꯅꯨꯉꯥꯏꯇꯦꯕ ꯑꯗꯨꯃꯥꯥꯏ ꯇꯧꯕꯗꯣ꯫
ꯎꯝ꯫
ꯆꯥꯛꯈꯥꯎ ꯁꯣꯛꯄꯁꯦ ꯀꯃꯥꯏꯅ ꯐꯁꯤꯒꯦ ꯁꯤꯅꯤ ꯈꯜꯂꯤꯁꯦ꯫
ꯑꯍꯥꯟꯕ ꯆꯥꯕꯗ꯫
ꯑꯩ ꯈꯪꯁꯨꯨ ꯈꯪꯉꯦꯕꯀꯣ ꯏꯁ ꯏꯁꯤꯡꯁꯨ ꯏꯁꯤꯡꯁꯦ ꯃꯔꯥꯡ ꯀꯥꯏꯅ꯫ ꯊꯛꯇ꯭ꯔꯦꯕ ꯅꯣ ꯇꯨꯝꯍꯧꯒꯠꯂꯛꯄꯗ ꯒ꯭ꯂꯥꯁ ꯑꯃ ꯊꯛꯈ꯭ꯔꯤꯁꯦ ꯁꯤꯅ ꯂꯣꯏꯕꯒꯤ ꯃꯑꯣꯡ ꯇꯧꯈꯠꯂꯛꯑꯦꯕ ꯑꯩꯁꯦ꯫
ꯑꯥ꯫
ꯑꯗꯨꯅ ꯑꯗꯨꯅꯁꯨ ꯑꯩꯁꯦ ꯀꯩꯗꯧꯔꯕꯅꯣꯁꯥꯛ ꯍꯛꯆꯥꯡꯁꯦ ꯏꯐꯠ ꯐꯠꯇꯦ ꯑꯗꯨ ꯊꯤ ꯊꯤꯐꯥꯏꯕꯗ ꯅꯨꯡꯉꯥꯏꯇꯕ꯫ ꯈꯪꯕ꯭ꯔꯥ꯫ ꯏꯁꯤꯡꯁꯦ ꯊꯛꯇ꯭ꯔꯕꯅꯤꯅ ꯏꯁꯤꯡꯁꯦ ꯌꯥꯎꯗ꯭ꯔꯕꯅꯤꯅ ꯑꯪꯁꯦ ꯑꯩ ꯑꯗꯨꯁꯨ꯫ ꯈꯪꯉꯦꯕ ꯑꯗꯨꯏꯁꯨ ꯑꯗꯨꯝ ꯀꯩꯅꯣꯝ ꯇꯧꯔꯦꯕ꯫ ꯄꯨꯅꯕ ꯑꯝꯅ ꯄꯨꯔꯕꯩ ꯇꯥꯏꯞꯇ ꯇꯧꯋꯦꯕ꯫ ꯏꯁꯤꯡ ꯊꯛꯇꯕꯩ ꯍꯥꯏꯗꯤ ꯏꯁꯥꯗꯗꯤ ꯅꯣꯗꯤ ꯇꯧꯔꯒ ꯏꯁꯤꯡ ꯃꯔꯥꯡ ꯀꯥꯏ ꯀꯥꯏꯗꯅꯣ ꯅꯣꯡꯃꯒꯤ ꯒ꯭ꯂꯥꯁ ꯑꯃ ꯂꯪꯊꯛꯑꯦ ꯑꯗꯨꯗꯤ ꯀꯥꯏ ꯌꯥꯗꯣꯏꯅꯣꯍꯦ꯫ ꯒ꯭ꯂꯥꯁ ꯍꯥꯏꯖꯦ꯫ ꯂꯤꯛꯂꯤ ꯒꯤꯂꯥꯁ ꯃꯆꯥꯗꯨꯅꯤ꯫
ꯑꯠ ꯀꯣꯛꯆꯤꯛꯇꯔꯣ ꯑꯗꯣ ꯏꯁꯤꯡ
ꯀꯅꯣꯝ ꯇꯧꯔꯦꯕ ꯕ ꯑꯩꯖꯦ ꯑꯝꯗ
ꯏꯁꯤꯡ ꯊꯛꯇꯕꯁꯤ ꯏꯁꯤꯡ ꯊꯛꯇꯕꯖꯦ ꯑꯩꯗꯤ ꯀꯣꯛ ꯌꯥꯝ ꯆꯤꯛꯏ
ꯗꯤꯇꯣꯛꯁ ꯋꯥꯠꯇꯔꯗꯣ ꯁꯦꯝꯃꯒ ꯊꯛꯏꯉꯩꯗꯗꯤ ꯌꯥꯝ ꯊꯛꯑꯝꯃꯦꯕ꯫
ꯑꯥ꯫
ꯑꯗꯨ ꯑꯃꯨꯛ ꯁꯦꯝꯗ꯭ꯔꯦꯕ ꯑꯩꯗꯣ꯫
ꯇꯟꯕꯒꯤ꯫
ꯑꯝ꯫
ꯑꯩ ꯊꯥꯏꯅꯗꯤ ꯌꯥꯝ ꯊꯛꯑꯝꯕꯅꯤ ꯃꯥꯔꯛ ꯑꯃ ꯒꯌꯥꯁ ꯀꯩꯅꯣ ꯍꯥꯞꯄꯤꯗꯅ꯫
ꯑꯗꯨ ꯑꯗꯨ ꯊꯛꯇꯔꯦꯕ ꯑꯩꯖꯦ꯫ ꯑꯗꯨ ꯊꯛꯂꯗꯤ ꯑꯗꯨ ꯊꯛꯑꯗꯤ ꯍꯥꯏꯗꯤ ꯁꯤꯒꯤ ꯕꯇꯟꯁꯤꯃ ꯊꯪꯛꯇꯣꯛꯀꯦ ꯅꯨꯡꯗꯥꯡ ꯁꯦꯝꯃꯝꯕ ꯕꯇꯟꯗꯨꯃ ꯊꯛꯅꯕ ꯍꯣꯠꯅꯩꯗꯅ꯫
ꯑꯧ ꯄꯥꯃꯨꯗꯅ꯫
ꯅꯝ ꯅꯝꯗꯅ ꯊꯛꯇꯦꯗꯅ ꯏꯁꯤꯡꯗꯣ꯫
ꯑꯗꯣ ꯀꯩꯅꯣ
ꯍꯥꯥ꯫
ꯀꯨꯆꯨ ꯀꯣꯃꯦ ꯏꯁꯀꯤꯟꯒꯁꯦ ꯌꯥꯝ ꯐꯖꯕꯅꯦꯕ꯫
ꯏꯕꯦꯝꯃ ꯑꯩꯗꯤ ꯀꯨꯆꯨ ꯀꯨꯝꯃꯩ ꯐꯖꯕꯖꯦ ꯂꯥꯏꯔꯗꯅ ꯂꯣꯛ ꯊꯨꯡꯀꯠꯂꯛꯏꯅꯤꯀꯣ꯫
ꯑꯌꯥ
ꯗꯤꯇꯣꯛꯁ ꯋꯥꯇꯔ ꯊꯛꯄꯅꯦ꯫ ꯍꯥꯥ꯫ ꯀꯩꯍꯥꯏꯅꯣ ꯕꯦꯕꯦ꯫
ꯑꯍꯥꯝꯕꯅꯦ ꯊꯛꯄ ꯍꯧꯒꯠꯂꯛꯄꯗꯗꯤ ꯇꯧꯕꯅꯦ ꯑꯗꯨ ꯁꯨꯝ ꯊꯛꯆꯟꯒ꯭ꯔꯒꯗꯤ ꯐꯔꯛꯄꯅꯦꯕ꯫
ꯍꯩ ꯍꯩ ꯊꯨꯝ ꯊꯥꯛꯑꯃꯦꯕ ꯍꯟꯇꯛ ꯔꯣꯛ ꯀꯟꯅ ꯈꯨꯒꯤꯕ ꯊꯥ ꯑꯃ ꯑꯩꯖꯦ꯫ ꯑꯗꯨꯗꯩꯗꯤ ꯗꯤꯇꯣꯛꯁꯨ ꯑꯗꯨꯝ ꯊꯛꯈꯤꯗ꯭ꯔꯦꯕ꯫
ꯎꯝ ꯑꯗꯨ ꯅꯤꯡꯗꯝ ꯇꯜꯂꯦ ꯀꯥꯂꯦꯟꯗꯗꯤ ꯑꯗꯨꯝ ꯊꯛꯅꯤꯡꯉꯦ꯫
ꯎꯝ ꯀꯥꯂꯦꯟꯗꯗꯤ ꯏꯪꯉꯤꯗꯅ꯫
ꯑꯣ
ꯌꯨꯝꯗ ꯌꯨꯝꯗ ꯊꯕꯤ ꯊ ꯊꯕꯤ ꯄꯤꯔꯛꯏꯒꯩ ꯈꯔ ꯁꯦꯝꯃꯝꯃꯦ ꯌꯨꯝꯗꯒꯤ ꯃꯤꯅ ꯊꯕꯤ ꯄꯤꯔꯛꯇ꯭ꯔ ꯀꯥꯟꯗꯗꯤ
ꯂꯩꯔꯒ ꯇꯧꯒꯗ
ꯎꯝ ꯀꯥꯏꯗ ꯄꯩꯁꯥ ꯇꯥꯡꯉꯦ ꯊꯥꯕꯤꯒꯗꯣ
ꯑꯣ
ꯍꯧꯖꯤꯛꯀꯥꯟꯒꯤ ꯄꯣꯠꯁꯤꯗꯤ ꯑꯐꯥꯕ ꯍꯧꯖꯤꯛꯀꯥꯟ ꯄꯣꯠꯁꯤꯗꯤ ꯈꯨꯏꯖꯤꯜꯂꯛꯄꯤ ꯄꯠꯁꯤꯜꯂꯛ ꯄꯤꯅ ꯍꯦꯛꯇ ꯍꯥꯜꯂꯦ ꯍꯥꯔꯗꯣ ꯆꯥꯏꯔꯕꯅꯤꯅ ꯅꯠꯇ꯭ꯔꯥꯥ
ꯃꯥꯟꯅꯦ
ꯑꯈꯣꯏꯒꯤ
ꯎ
ꯍꯥꯔ ꯈꯨꯗꯤꯡꯃꯛ ꯆꯦꯡꯗꯖꯨ ꯉꯥꯏꯔꯦ ꯐꯧꯗꯖꯨ ꯉꯥꯏꯔꯦ ꯍꯥꯔꯒꯤ ꯍꯥꯔ ꯉꯥꯛꯇ ꯉꯥꯏꯔꯦ ꯑꯗꯨꯅꯅꯤꯗ ꯂꯩꯅꯥ ꯃꯈꯟ ꯃꯈꯟꯅꯤ ꯑꯩꯈꯣꯏꯅ ꯊꯣꯛꯂꯛꯏ ꯃꯌꯥꯝꯖꯦ
ꯑ ꯑꯣꯏꯗꯣꯏꯅꯦ
ꯊꯥꯏꯅ ꯅꯥꯔꯝꯗꯕ ꯃꯌꯥꯝ ꯑꯃ ꯅꯥꯔꯒ ꯅꯥꯔꯛꯇ꯭ꯔꯣ ꯑꯩꯈꯣꯏꯗ
ꯑꯧ
ꯗꯥꯏꯕꯤꯇꯤꯁꯕꯨꯑꯣ ꯕꯤ ꯄꯤ ꯑꯣ ꯀꯦꯟꯁꯔꯑꯣ ꯑꯗꯨꯑꯣ ꯅ
ꯑꯗꯨ ꯍꯥꯏꯔꯒ ꯑꯩꯗꯤ ꯗꯥꯏꯕꯤꯇꯤꯁꯕꯨ ꯅꯥꯕ ꯃꯥꯜꯂꯛꯏꯅꯤ
ꯀꯩꯒꯤ
ꯑꯈꯣꯏꯗꯨꯗꯒꯤ
ꯍꯦꯔꯤꯗꯤꯇꯤꯗ ꯌꯥꯎꯋꯦ
ꯍꯦꯔꯤꯗꯤꯇꯤꯅꯦꯕ ꯎꯝ
ꯇꯧꯔꯤꯅꯤꯅꯦ ꯑꯩꯈꯣꯏ ꯗꯥꯁꯨ ꯇꯧꯔꯤꯅꯤꯅꯦ ꯑꯩꯈꯣꯏꯁꯨ ꯍꯥꯌꯦꯡꯋꯥꯏ ꯇꯧꯔꯛꯀꯗ꯭ꯔ ꯈꯪꯗꯦ
ꯄꯥꯗ ꯌꯥꯝ ꯀꯟꯅ ꯇꯧꯈꯤ ꯑꯗꯨꯒ ꯑꯩꯈꯣꯏ ꯕꯥꯒꯤ ꯃꯆꯤꯟ ꯃꯅꯥꯎ ꯂꯣꯏ ꯇꯧꯋꯦ
ꯎꯝ
ꯑꯗꯩ ꯑꯩꯈꯣꯏ ꯕꯥꯒꯤ ꯑꯣꯏꯕ ꯈꯥꯟꯗꯥꯟꯒꯤ ꯑ ꯑꯩꯈꯣꯏ ꯀꯖꯤꯟꯉꯩꯗꯨꯁꯨ ꯇꯧꯋꯦꯕ ꯂꯣꯏꯅ ꯑꯗꯨ ꯍꯧꯖꯤꯛ ꯁꯤꯝꯇꯝꯕꯨꯗꯤ ꯎꯠꯂꯛꯇꯦ ꯍꯥꯏꯕꯕꯨꯨ ꯀꯤꯖꯩꯅꯦ ꯑꯩ
ꯑꯩꯈꯣꯏꯖꯨꯅꯤꯅꯦ ꯑꯗꯨꯕꯨꯗꯤ
ꯁꯥꯕꯤ ꯈꯣꯠꯄꯤ ꯈꯣꯡꯌꯥ ꯅꯥꯕꯤ ꯈꯣꯡ ꯅꯥꯕꯤ ꯆꯤꯛꯄꯤ ꯊꯤꯟꯕꯤꯒꯨꯝꯕꯗꯣ ꯌꯥꯝ ꯇꯧꯋꯦ ꯆꯤꯅꯤꯕꯨꯗꯤ ꯆꯥꯗꯦꯕꯨ
ꯆꯤꯟꯖꯥꯛꯁꯦ ꯈꯔ ꯑꯆꯝꯕ ꯆꯥꯍꯧꯕ
ꯑꯧ ꯑꯗꯨꯅꯗꯤ ꯐꯥꯗꯣꯏꯕ ꯑꯗꯣ ꯃꯤ ꯀꯧꯕꯅꯤꯅ ꯑꯣꯛ ꯀꯥꯁꯦ ꯑꯗꯨꯝ ꯆꯥꯅꯤꯡꯉꯤꯗꯣ ꯄꯥꯝꯈ꯭ꯔꯕ ꯑꯣꯛ ꯀꯥꯁꯤꯗꯤ
ꯑꯗꯨꯝ ꯆꯥꯅꯤꯡꯕ
ꯑꯧ
ꯑꯩꯗꯤ ꯍꯧꯖꯤꯛꯁꯦ ꯊꯥꯏꯅꯗꯤ ꯌꯥꯝ ꯆꯥꯅꯤꯡꯉꯝꯃꯦꯕꯀꯣ ꯍꯧꯖꯤꯛꯇꯤ ꯑꯩ ꯆꯥꯅꯤꯡꯗ꯭ꯔꯦꯉꯣ ꯀꯩꯒꯤꯅꯣ ꯈꯪꯗꯦ ꯅꯣꯡꯐꯥꯗꯣꯛꯀ ꯍꯥꯎꯅꯒ ꯑꯃꯨꯛꯃꯨꯛꯀ ꯆꯥꯅꯤꯡꯕꯗꯨꯗꯤ ꯇꯧꯋꯦꯕ ꯇꯣꯏꯅꯒ ꯑꯃ ꯆꯥꯕꯤꯗꯨꯗꯤ
ꯇꯣꯏꯅ ꯆꯥꯕꯗꯤ ꯆꯥꯗꯦꯗ ꯉꯝꯗꯦ ꯆꯥꯕꯗꯣ ꯏꯁꯥꯅ ꯅꯨꯡꯉꯥꯏꯇꯦ ꯀꯩꯒꯤꯅꯣ ꯈꯪꯗꯦ
ꯆꯥꯅꯤꯡꯉꯦ ꯒꯥꯏꯅ ꯑꯃꯨꯛꯀ ꯈꯟꯕ ꯌꯥꯎꯋꯦꯕ
ꯑꯗꯨꯗꯤ ꯇꯔꯒꯦ ꯑꯗꯨꯃ ꯄ꯭ꯂꯁ ꯏꯁꯥꯁꯨ ꯌꯥꯝ ꯅꯨꯡꯉꯥꯏꯕ ꯍꯥꯎꯕꯁꯔ ꯀꯣꯏꯅ ꯑꯗꯨ ꯁꯥ ꯅꯤ ꯆꯥꯅꯤꯡꯉꯦ
ꯎꯝ
ꯑꯩ ꯑꯉꯥꯡ ꯑꯣꯏꯔꯤꯉꯩꯗ ꯑꯣꯛ ꯌꯥꯝ ꯆꯥꯔꯝꯃꯦ ꯍꯧꯖꯤꯛ ꯑꯩ ꯑꯣꯛ ꯍꯦꯟꯖꯈ꯭ꯔꯦ
ꯑꯩꯗꯤ ꯑꯣꯛꯇꯣ ꯆꯥꯕꯗ ꯍꯔꯞꯄꯨ ꯀꯨꯏꯗꯤ ꯐꯖꯅ ꯆꯥꯕꯁꯦ
ꯑꯗꯨꯅꯅꯦ ꯑꯩꯅ ꯍꯥꯟꯅ ꯍꯩꯔꯝꯃꯒ ꯍꯧꯖꯤꯛ ꯍꯦꯟꯖꯕꯩꯅ
ꯑ ꯑꯗꯨ ꯑꯩꯅꯤ ꯎꯃꯗꯤ ꯀꯌꯥ ꯈꯥꯅꯤꯡꯗꯤ ꯀꯌꯥ ꯄ ꯍ ꯎꯐꯅꯥꯒ ꯌꯥꯎꯒꯟ ꯇꯅꯤ
ꯎꯝ
ꯑꯩ ꯏꯁꯥꯅ ꯈꯪꯅ
ꯑꯩ ꯅꯣꯡꯃ ꯅꯨꯡꯉꯥꯏꯕꯗ ꯑꯍꯥꯎꯕꯗꯨ ꯆ ꯠꯇ꯭ꯔ
ꯑꯥꯎ
ꯑꯗꯨ ꯆꯥꯔꯗꯤ ꯍꯦꯛꯇ ꯈꯂꯛꯇ ꯎꯝ ꯑꯗꯨ ꯆꯥꯔꯗꯤ ꯅꯦꯠꯇ ꯈꯜꯂ ꯇ꯭ꯔꯣ ꯑꯗꯨꯒꯤ ꯑꯩꯁꯦ ꯄꯣꯛꯆꯔꯕꯅꯤ
ꯑ ꯑꯃꯨꯛꯃꯨꯛꯁꯨ ꯌꯥꯝ ꯆꯥꯅꯤꯡꯉꯛꯇꯕ ꯌꯥꯎꯋꯦ ꯑꯩꯈꯣꯏꯒꯤ ꯊꯥꯎꯒꯤ ꯑꯣꯏꯕ ꯄꯣꯠꯁꯤꯡꯁꯦ
ꯎꯝ
ꯑꯆꯝꯕ ꯑꯉꯥꯡꯁꯦ ꯁꯥꯔꯗꯤ ꯐꯅꯤ ꯀꯥꯏꯅ ꯈꯜꯂꯛꯄ ꯀꯥꯟꯗꯣ
ꯑꯩꯗꯤ ꯀꯗꯧ ꯈꯕ꯭ꯔꯥ ꯊꯥꯎꯗꯤ ꯄꯥꯝꯗꯦꯕ ꯑꯕ ꯑꯗꯨꯗꯒꯤ ꯁꯦꯛ ꯀꯨꯝꯕꯥ ꯄꯣꯠꯇꯤ ꯄꯥꯝꯃꯦꯕ ꯍꯩ ꯔꯥꯒꯤ ꯑꯣꯏꯅ
ꯑꯥ
ꯑꯗꯨꯒ ꯁꯤꯡꯖꯨ ꯀꯣꯛꯁꯨꯖꯤꯗꯤ
ꯑꯁꯤꯒꯤꯗꯤ ꯑꯩꯁꯤ ꯌꯥꯝ ꯄꯥꯝꯃꯦ ꯀꯨꯁꯨꯕ ꯑꯥ ꯀꯨꯁꯨꯕ ꯆꯔꯥ ꯆꯥꯏ ꯑꯗꯨ ꯑꯣꯏꯁꯨ ꯌꯥꯝ ꯀꯥ ꯍꯦꯟ ꯄꯥꯝꯕꯗꯤ ꯑꯣꯏꯗꯦ
ꯁꯤꯍ ꯐꯖꯅꯒ ꯁꯨꯔꯒ ꯍꯦꯛꯇ ꯀꯣꯠꯂ ꯀꯣꯠꯂꯒ ꯆꯥꯕ ꯎꯨꯝ‌
ꯑꯗꯣ ꯄꯨꯛꯇꯤ ꯌꯥꯝ ꯆꯥꯛꯄꯅꯤ
ꯑꯥ ꯑꯗꯨ ꯆꯥꯑꯁꯦ ꯄꯥꯝꯖꯕꯅꯤꯅꯀꯣ ꯁꯤꯡꯖꯨ ꯍꯥꯏꯕ ꯃꯥ ꯍꯥꯏꯕ ꯁꯤ ꯄꯣꯁꯗꯦꯅꯤ ꯑꯩꯅ ꯌꯥꯝ ꯄꯥꯝꯕ ꯑꯣꯏꯌꯦꯕ ꯈꯪꯕ꯭ꯔꯥ ꯑꯇꯩꯗꯤ ꯀꯂꯛ ꯇꯦꯕ ꯅꯣꯏꯒꯤ ꯑꯗꯨ ꯑꯗꯥ ꯖꯪ ꯐꯨꯗ ꯃꯌꯥꯝ ꯂꯩ ꯑꯝꯇ ꯀꯜꯂꯛꯇꯦ ꯁꯤ ꯑꯅꯤꯁꯤꯗꯤ ꯌꯥꯝ ꯀꯂꯛꯑꯦ
ꯑꯩ ꯑꯩꯒꯤꯁꯨ ꯁꯤꯡꯖꯨꯗꯤ ꯐꯖꯅ ꯄꯥꯝꯃꯦ ꯁꯤꯡꯖꯨ ꯄꯥꯛꯅꯝ ꯀꯤꯂꯤꯆꯅꯥ
ꯎꯨꯝ
ꯄꯥꯝ
ꯎꯨꯝ ꯁꯤꯡꯖꯨ ꯆꯥꯕꯁꯤ ꯌꯥꯝ ꯐꯩ ꯍꯥꯏ ꯃꯅꯥ ꯃꯁꯤꯡ ꯃꯌꯥꯝ ꯑꯃ
ꯎꯨꯝ ꯃꯥꯟꯅꯤ ꯁꯂꯥꯠ ꯁꯂꯥꯠ ꯆꯥꯕꯒꯨꯝꯕꯅꯤꯗꯅ ꯑꯗꯨꯗ ꯑꯩꯈꯣꯏ ꯃꯣꯔꯣꯛ ꯈꯤꯇꯪ ꯍꯦꯟꯖꯟꯕꯩ ꯋꯥꯅꯤ
ꯊꯥꯡꯒꯥ ꯁꯤꯡꯖꯨ ꯍꯥꯏꯔꯤꯅꯤ ꯀꯩꯅꯣ ꯂꯐꯨ ꯁꯤꯡꯖꯨ ꯆꯥꯔꯕ
ꯁꯤꯡꯖꯨꯗꯤ ꯆꯥꯗꯔꯤ
ꯍꯥꯎꯕꯅꯦ
ꯎꯨꯝ ꯂꯐꯨꯒ ꯆꯥꯋꯥꯏꯒ ꯇꯧꯕꯗꯣ
ꯎꯨꯝ
ꯑꯗꯨꯝ ꯌꯥꯝ ꯍꯥꯎꯕꯅꯤ
ꯏꯟꯗꯦꯔꯥ ꯂꯐꯨ ꯑꯝꯗꯤ ꯂꯩꯌꯦꯕꯀꯣ ꯁꯣꯏꯗꯣꯛꯑꯦꯗꯅ ꯂꯐꯨꯁꯤ ꯁꯨꯗꯣꯛꯑꯦꯗꯅ
ꯑꯥ ꯃꯍꯤ ꯁꯨꯝꯗꯣꯛꯑ ꯆꯥꯕꯤꯗꯣ
ꯇꯧꯕꯤꯗꯣ
ꯑꯥ ꯑꯗꯣ ꯑꯩꯗꯤ ꯁꯥꯏꯕ ꯌꯥꯝ ꯋꯥꯏ ꯑꯩ ꯗꯤ ꯃꯍꯤ ꯌꯥꯎꯕꯤꯗꯨꯅ ꯍꯦꯟꯅ ꯍꯥꯎ
ꯎꯨꯝ
ꯁꯨꯝꯗꯕꯤꯗ
ꯑꯗꯨꯃꯥꯥꯏ ꯇꯧꯅꯩꯌꯦꯕ
ꯑꯁꯤ ꯑꯩ ꯑꯃꯨꯛꯇꯗꯤ ꯆꯥꯗ꯭ꯔꯤ ꯌꯥꯝ ꯍꯥꯎꯕ ꯑꯃꯗꯤ ꯂꯩ ꯍꯥꯏ
ꯑꯣ ꯑꯩ ꯊꯝꯃꯒꯦ ꯁꯤꯗ ꯃꯤ ꯑꯃ ꯂꯥꯛꯁꯤꯜꯂꯦꯀꯣ
ꯍꫭꯏ ꯍꫭꯏ
ꯎꯝ